ꯍꯂꯣ ꯑ ꯍꯜꯂꯣ ꯇꯥꯏꯌꯦ ꯇꯥꯏꯌꯦ
ꯑꯣ
ꯑꯦ ꯍꯣꯝ ꯈꯣꯜ ꯇꯥꯏꯗ ꯑꯁ ꯁꯨꯝ ꯐꯝꯃꯝꯃꯤꯅꯦ ꯅꯨꯡꯁꯥ ꯁꯥꯕꯁꯤꯗ ꯀꯩꯗꯧꯗꯣꯏꯅꯣ ꯍꯨꯃꯥꯡ ꯌꯥꯝ ꯁꯥꯎꯋꯦꯅ ꯇꯧꯅꯤ ꯈꯪꯗꯦꯅ ꯌꯨꯝꯗ ꯂꯩꯔꯤꯔꯣ
ꯂꯩ ꯍꯧꯖꯤꯛꯄꯨꯗꯤ ꯉꯁꯥꯏꯒꯤ ꯊꯕꯛ ꯆꯠꯊꯣꯛꯎꯕ
ꯀꯥꯏꯗ
ꯑꯩ ꯑꯣꯖꯥ ꯎꯅꯔꯨꯕꯅꯦ ꯒꯥꯏꯗꯅꯣ
ꯎꯝ ꯅꯨꯡꯁꯥꯏ ꯌꯥꯝ ꯁ ꯑꯦ ꯁꯤꯁꯨ ꯌꯥꯝ ꯁꯥꯏ ꯍꯨꯃꯥꯡ ꯁꯧꯋꯦ ꯇꯧꯐꯝ ꯆꯐꯝ ꯈꯪꯗꯦ ꯆꯥꯖ
ꯁꯥꯏꯁꯦ ꯑꯦꯕꯔ ꯅꯨꯡꯄ ꯐꯣꯡꯉꯣꯅ
ꯎꯝ ꯔꯝꯕꯣ ꯊꯕ ꯇꯕ ꯀꯂ ꯑꯣꯏꯔꯃ ꯄꯣ
ꯎꯝ
ꯑꯗꯩ ꯁꯥꯗꯅ ꯇꯧꯐꯝ ꯆꯥꯐꯝ ꯈꯪꯗꯦ ꯁꯥꯈ꯭ꯔꯁꯤꯗꯅꯦ ꯄꯩꯁꯥ ꯇꯥꯟꯗꯅ ꯀꯩꯊꯦꯟ ꯐꯝꯃꯤꯕ ꯑꯗꯒꯤꯗꯤ ꯏꯟꯖꯥꯡ ꯅꯥꯄꯤꯗ ꯂꯣꯜꯂꯤꯕ ꯈꯣꯠꯂꯤꯕ ꯃꯌꯥꯝꯅꯤ ꯃꯥꯏ ꯏꯕꯦꯟꯁꯤꯡꯁꯤꯅ ꯊꯣꯛꯅ ꯋꯥꯔꯝꯒꯅꯤ ꯅꯍꯥꯟꯅ ꯕꯖꯥꯔ ꯆꯠꯄꯗ ꯄꯨꯂꯤꯁꯅꯒ ꯇꯪꯒꯥꯏ ꯈꯣꯠꯀꯥꯏ ꯅꯥꯗꯣ ꯁꯣꯔꯣꯛ ꯃꯄꯥꯟꯗ ꯐꯝꯍꯧꯕꯒꯤ ꯇꯧꯕ ꯊꯦꯡꯅꯩꯌꯦ ꯑꯗ ꯑꯩꯅ ꯅꯨꯡꯁꯥ ꯁꯥꯥꯛ ꯉꯁꯤꯡꯁꯤꯗ ꯁꯦꯟꯅꯤ ꯈꯜꯂꯒ ꯃꯤꯅꯤꯀꯣ ꯑꯍꯟꯁꯤꯡꯁꯤꯅ ꯇꯧꯔꯤꯁꯦ ꯍꯥꯏꯅ ꯈꯜꯂꯦꯕ ꯅꯨꯡꯉꯥꯏꯔꯝꯃꯣꯏꯌꯦ ꯃꯣꯏꯁꯨ ꯄꯩꯁꯥꯗꯣ ꯈꯤꯇꯪ ꯐꯪꯉꯗꯤ
ꯁꯦꯟ ꯇꯥꯟꯕꯒꯤ ꯂꯝꯕꯤꯁꯤꯗ ꯇꯧꯔꯤꯁꯦ ꯎꯝ
ꯑꯍꯟꯁꯤꯡꯁꯤꯦ ꯀꯩꯗꯧꯔꯨꯅꯦ ꯃꯣꯏꯗꯤ ꯈꯔ ꯏꯟꯥꯡ ꯍꯥꯡ ꯈꯔ ꯂꯣꯜꯂꯒ ꯈꯔ ꯂꯨꯄꯥ ꯆꯥꯝꯃ ꯆꯅꯤ ꯐꯪꯖꯕꯅꯤꯗꯣ
ꯍꯧꯁꯤ ꯅꯍꯥꯗ ꯁꯨ ꯌꯥꯝ ꯇꯥꯜꯂꯦꯅꯦꯍꯦ ꯕꯖꯥꯔꯗ
ꯑꯗꯨꯅꯦ ꯇꯥꯟꯕꯁꯦ ꯈꯪꯗꯦ ꯂꯧꯁꯤꯡ ꯀꯣꯛ ꯑꯃ ꯊꯥꯗꯕꯗꯤ ꯆꯪꯉꯤꯅꯦ
ꯂꯥꯏꯔꯤꯛ ꯇꯝ ꯇꯝꯅ ꯇꯥꯡꯁꯨ ꯌꯥꯝ ꯌꯥꯎꯔꯤꯕ
ꯀꯔꯤ ꯀꯔꯤ ꯇꯧꯕ ꯌꯥꯕꯅꯣ ꯈꯪꯗꯦ ꯑꯩꯁꯨ ꯌꯨꯝꯗ ꯁꯨꯝ ꯂꯩꯗꯅ ꯇꯧꯐꯝ ꯆꯠꯐꯝ ꯈꯪꯗ꯭ꯔꯦ ꯄꯩꯁꯥ ꯊꯣꯛꯄ ꯌꯥꯕ ꯑꯝꯇꯪ ꯁꯤꯈꯤꯔꯅ ꯐꯅꯤ
ꯑꯥꯏꯁ ꯀ꯭ꯔꯤꯝ ꯌꯣꯜꯂꯤꯕ ꯑꯗꯒꯤ ꯃ ꯅꯥꯀꯟꯗ ꯕꯖꯥꯔꯗ ꯑꯩꯈꯣꯏꯒꯤ ꯅꯣꯡꯃ ꯅꯣꯡꯃꯒꯤ ꯄꯣꯠ ꯆꯩꯩ ꯈꯔ ꯍꯥꯏꯗꯤ ꯖꯤꯔꯥ ꯄꯦꯛꯀꯦꯠ ꯀꯨꯠ ꯅꯥꯏꯠ ꯀꯩꯀꯥ ꯀꯩ ꯂꯦꯞ ꯂꯦꯞꯇꯅ ꯌꯣꯟꯕ ꯃꯣꯏꯁꯨ ꯅꯣꯡ ꯃ ꯑꯗ ꯌꯥꯝꯗꯤ ꯀꯥꯟꯅꯕ ꯖꯥꯠꯅꯤ
ꯎꯝ
ꯃꯇꯝ ꯃꯥꯡꯊꯣꯛꯑꯒ ꯇꯧꯕꯗꯣ ꯑꯗꯣ ꯃꯣꯏꯁꯦ ꯂꯥꯏꯔꯤꯛ ꯂꯥꯏꯁꯨ ꯇꯝꯕ ꯑꯃꯁꯨ ꯑꯗꯨꯝ ꯌꯥꯎꯕ ꯖꯥꯠꯅꯤꯗ ꯇꯝ ꯇꯝꯅ ꯇꯧꯕ
ꯌꯥꯅ ꯈꯅꯤ ꯌꯥ ꯃꯥꯏ ꯏꯃꯨꯡꯒꯤ ꯐꯦꯃꯤꯂꯤ ꯎꯕ ꯉꯝꯅꯕ ꯃꯁꯥꯒꯤ ꯅꯠꯇ꯭ꯔꯒꯁꯨ ꯃꯁꯥ ꯃꯤꯒꯤ ꯅꯠꯇ꯭ꯔꯒꯁꯨ ꯃꯁꯥꯒꯤ ꯄꯣꯠꯁꯥ ꯄꯣꯠꯁꯥ ꯀꯣ ꯈꯔ ꯁꯤꯖꯤꯟꯅꯅꯤꯡꯉꯥꯏꯒꯤ ꯁꯨꯝ ꯃꯃꯥ ꯃꯄꯥꯗ ꯅꯤꯔꯒ ꯂ ꯂꯩꯕꯁꯨ ꯅꯨꯡꯉꯥꯏꯕ ꯅꯠꯇ ꯛꯇꯗ
ꯑꯥ ꯑꯗꯨꯒꯨꯝꯕ ꯇꯧꯕ ꯃꯌꯥꯝꯗꯨꯗꯤ ꯀꯩꯅꯣ ꯉꯥꯛꯇꯅꯦ ꯑꯉꯥꯡ ꯉꯥꯛꯇꯅ ꯑꯌꯥꯝꯕ ꯑꯣꯏ
ꯎꯝ ꯑꯗꯩ ꯑꯩꯁꯨ ꯀꯔꯤ ꯀꯩꯅꯣ ꯈꯔ ꯇꯧꯅꯤꯡꯕꯅꯦ ꯀꯔꯤ ꯇꯥꯜꯂ ꯄꯩꯁꯥꯁꯦ ꯁꯥꯏꯠꯇ ꯀꯩ ꯀꯩ ꯇꯥꯟꯁꯤꯒꯦ ꯈꯜꯂꯤꯅꯦ ꯆ ꯂꯝꯕꯤꯗ ꯀꯔꯤꯅ ꯐꯗꯣꯏꯅꯣ ꯐꯥꯔꯝ ꯇꯧꯕꯅ ꯐꯗꯣꯏꯔꯥ ꯅꯠꯇ꯭ꯔꯒꯅ ꯂꯩꯁꯨ ꯊꯥꯔꯒ ꯆꯥꯔꯥꯒꯨꯝꯕ ꯀꯩꯒꯨꯝꯕ ꯇꯧꯕꯅ ꯀꯥꯟꯅꯗꯣꯏ
ꯊ꯭ꯔꯤ ꯃꯌꯥꯝ ꯅ ꯃꯌꯥꯝ ꯄꯨꯊꯣꯛꯄꯗꯣ
ꯍꯣꯏ ꯑꯗꯨꯅꯦ ꯑꯗꯨꯅ ꯐꯗꯣꯔꯤꯕ꯭ꯔꯥ ꯑꯗꯒꯤꯗꯤ ꯈꯜꯂꯤꯕ ꯑꯩꯁꯦ ꯁꯨꯝ ꯃꯈꯟ ꯃꯈꯟꯁꯦ ꯀꯣꯛꯁꯦ ꯊꯥꯗꯔꯒ ꯄꯩꯁꯥꯁꯦ ꯈꯔ ꯇꯥꯟꯗ꯭ꯔꯗꯤ ꯆꯍꯤꯖꯦ ꯑꯥ ꯌꯧꯁꯟꯈꯒ꯭ꯔꯦ ꯍꯌꯦꯡ ꯀꯅꯥ ꯍꯥꯏꯖ ꯋꯥꯅꯤ ꯆꯍꯤ ꯑꯍꯟ ꯑꯣꯏꯔꯛꯑꯗꯤ ꯄꯥꯡꯒꯜꯅ ꯁꯨꯕ ꯌꯥꯕ ꯍꯥꯏꯗꯣ ꯄꯥꯛ ꯍꯦꯛꯇ ꯌꯥꯕ ꯅꯠꯇꯦꯗꯣ
ꯎꯝ ꯒꯣꯔꯃꯦꯟ ꯖꯣꯕ ꯉꯥꯛꯇꯅꯁꯨ ꯌꯥꯕ ꯅꯠꯇꯦ
ꯒꯣꯔꯃꯦꯟ ꯖꯣꯕ ꯍꯥꯏꯗꯨꯗꯤ ꯈꯔ ꯈꯛꯀꯤ ꯋꯥꯅꯤꯗ
ꯎꯝ ꯑꯗꯣ ꯍꯧꯖꯤꯛꯀꯥꯟꯗꯤ ꯌꯨꯇꯨꯞ ꯍꯥꯡꯉꯒ ꯄꯩꯁꯥꯁꯨ ꯌꯥꯝ ꯇꯥꯟꯅꯔꯦ ꯍꯥꯏꯕ
ꯇꯥꯟꯅꯩ ꯇꯥꯟꯅꯩ ꯃꯤ ꯆꯥꯕ ꯗ ꯉꯥꯎꯖꯕꯤ ꯒꯥꯏꯅ ꯃꯨꯛꯕꯥꯡꯒ ꯇꯧꯔꯤꯁꯤꯡꯗꯣ ꯁꯦꯟ ꯉꯥꯛꯇꯅꯤ ꯑꯩꯈꯣꯏꯅ ꯐꯖꯅ ꯈꯪꯗꯕꯩ ꯋꯥꯅꯤ ꯀꯃꯥꯏꯅ ꯇꯧꯔꯒ ꯆꯪꯖꯜꯂꯨꯔꯒꯗꯤ ꯃꯣꯏꯖꯨꯗꯣ ꯋꯥꯕꯨꯗꯤ ꯋꯥꯔꯝꯒꯅꯤ ꯄꯩꯁꯥ ꯑꯃ ꯇꯥꯟꯅꯕ ꯍꯣꯠꯅꯕꯁꯤ ꯏꯔꯥꯏ ꯂꯥꯏꯅꯤ ꯐꯪꯄꯣꯠꯇꯦꯗꯣ ꯋꯥꯗꯅꯗꯤ ꯑꯗꯨꯗꯨꯅ ꯇꯧꯒꯦ ꯍꯥꯏꯔꯒꯗꯤ ꯊꯤꯖꯤꯟꯕ ꯑꯃꯗꯤ ꯆꯪꯉꯤꯗꯅ ꯀꯃꯥꯏꯅ ꯇꯧꯔꯤꯅꯣ ꯀꯁꯨ ꯈꯪꯉꯤ ꯎꯝ ꯃꯥꯅꯦ ꯏꯟꯇꯔꯦꯁ ꯑꯣꯏꯕ ꯑꯃ ꯆꯪꯉꯤ ꯑꯗꯒꯤꯗꯤ ꯑꯗ ꯑꯩꯈꯣꯏꯅ ꯍꯥꯡꯒꯦ ꯍꯥꯏꯔꯁꯨ ꯑꯈꯪꯕ ꯃꯌꯥꯝ ꯑꯃꯗꯒꯤ ꯍꯥꯟꯅ ꯌꯨꯇꯨꯕꯔ ꯑꯔꯤ ꯑꯔꯤꯕꯁꯤꯡꯗꯒꯤ ꯑꯗꯨꯝ ꯑꯩꯈꯣꯏꯅ ꯍꯪꯉꯒ ꯑꯦ ꯁꯤ ꯀꯃꯥꯏ ꯀꯃꯥꯏꯅ ꯇꯧꯕꯅꯣ ꯈꯣꯠꯄꯅꯣ ꯑꯗꯨꯝ ꯍꯪꯉꯒ ꯍꯥꯡꯕ ꯑꯗꯨꯝ ꯌꯥꯕ ꯖꯥꯠꯅꯤꯗ
ꯎꯝ ꯍꯥꯏꯗꯤꯁꯤ ꯁꯤꯖꯦ ꯌꯨꯇꯨꯕꯔꯁꯤꯡꯖꯦ ꯇꯁꯦꯡꯅ ꯍꯥꯏꯔ ꯆꯥꯕꯗ ꯉꯥꯎꯖꯕꯤ ꯍꯥꯏꯔꯒ ꯆꯥꯕꯗ ꯉꯥꯎꯖꯕꯤ ꯈꯛꯇꯪ ꯌꯦꯡꯕꯩ ꯋꯥ ꯅꯠꯇꯦꯕ ꯃꯥ ꯇꯧꯈꯒ꯭ꯔꯦꯅ ꯀꯟꯇꯦꯟꯗꯣ ꯃꯥꯟꯅꯕ ꯇꯧꯕ ꯌꯥꯗꯦ ꯍꯥꯏꯕ ꯂꯩꯇꯦꯕ ꯑꯇꯣꯞꯄꯗ ꯆꯥꯕ ꯀꯥꯡꯒꯕꯨ ꯃꯌꯥ ꯑꯃꯅ ꯊꯣꯛꯂꯤꯗꯅ ꯑꯗꯨꯝ ꯌꯦꯡꯉꯤꯕ ꯑꯗꯨ ꯅꯪ ꯁ꯭ꯄꯥꯊꯣ ꯄꯗ ꯑꯦ ꯀꯦ ꯇꯦꯟ ꯊꯥ ꯃꯇꯣꯝꯗ ꯑꯣꯏꯔꯝꯕꯅꯦ ꯑꯗꯨ ꯅꯨꯄꯥ ꯑꯃꯁꯨ ꯄꯥꯊꯣꯔꯛꯇ꯭ꯔꯥ ꯑꯗꯣ ꯃꯥꯒꯤꯁꯨ ꯑꯗꯨꯝ ꯆꯠꯈ꯭ꯔꯦ ꯑꯗ ꯅꯨꯄꯤꯒꯤꯁꯨ ꯄꯥꯊꯣꯔꯛꯇ꯭ꯔꯥ ꯑꯥ ꯑꯗꯨꯃꯥꯏꯅ ꯇꯧꯗꯅ ꯍꯧꯖꯤꯛꯁꯤ ꯀꯟꯅ ꯇꯔꯣꯠ ꯀꯥꯏꯅ ꯇꯧꯅꯔꯤꯁꯦ ꯁꯤꯁꯦ ꯇꯦꯔꯦꯠꯁꯦ ꯑꯃ ꯑꯅꯤꯈꯛꯛ ꯇꯧꯔꯝꯕꯗꯣ ꯃꯤ ꯃꯌꯥꯝ ꯊꯣꯛꯜꯂꯤꯈꯤꯗꯅ ꯎꯝ ꯃꯥꯏ ꯃꯥꯥꯏꯒꯤ ꯍꯥꯏꯗꯤ ꯃꯈꯜ ꯃꯈꯟꯅꯦꯕ
ꯁꯤꯁꯨ ꯑꯗꯨꯝ ꯑꯣꯏꯔ ꯇꯔꯣꯗꯤ ꯔꯤꯂꯤꯡꯒꯤꯁꯨ ꯄꯩꯁꯥꯗꯤ ꯑꯗꯨꯝ ꯀꯥꯟꯅꯕꯅꯦ ꯃꯣꯏꯗꯤ ꯄꯥꯔꯁꯅꯦꯜ ꯔꯤꯗꯤꯡꯒ ꯇꯧꯔꯒ ꯃꯣꯏꯗꯤ ꯄꯥꯔꯁꯣꯅꯦꯜ ꯔꯤꯗꯤꯡꯁꯦ ꯇꯧꯋꯤꯗꯅ ꯔꯤꯗꯤꯡꯗ ꯃꯌꯥꯝꯅ ꯀꯩꯅꯣ ꯊꯥꯖꯅꯕ ꯑꯃꯗꯤ ꯃꯥꯏ ꯆꯥꯟꯅꯕ ꯈꯔ ꯌꯥꯎꯅꯔꯒꯗꯤ ꯑꯗꯨꯝ ꯎꯝ ꯄꯥꯔꯁꯣꯅꯦꯜ ꯔꯤꯗꯤꯡ ꯇꯧꯔꯒ ꯄꯩꯁꯥ ꯑꯗꯨꯝ ꯇꯥꯍꯜꯂꯦꯕ ꯃꯣꯏꯁꯨ ꯐꯪꯉꯦꯕ ꯑꯗ ꯃꯣꯏꯁꯨ ꯑꯗꯨꯒꯤꯗꯤ ꯄꯣꯠꯁꯦ ꯊꯝꯕꯝꯗꯤ ꯆꯪꯕꯖꯥꯠꯅꯤ ꯃꯣꯏꯁꯨ ꯍꯥꯏꯗꯤ ꯑꯗꯨꯗꯤ ꯃꯁꯥꯒꯤ ꯈꯔ ꯄꯤꯊꯣꯔꯛꯄ ꯑ ꯅꯍꯥꯟ ꯅꯣꯡꯃ ꯍꯥꯏꯔ ꯃꯁꯥꯒꯤ ꯈꯔ ꯄꯤꯊꯣꯔꯛꯄ ꯑꯃꯁꯨ ꯌꯥꯎꯅꯤ ꯑꯗꯨꯒ ꯂꯁ ꯑꯗꯨꯒꯤ ꯃꯊꯛꯇ ꯑꯩꯈꯣꯏꯅ ꯍꯦꯟꯅ ꯈ ꯁꯥꯟꯅ ꯀꯊꯤꯕꯅꯤꯅꯤꯗꯦ ꯁꯝꯅ ꯍꯥꯏꯔꯕꯗꯤ ꯌꯦꯡꯕꯒꯤ ꯇꯥꯏꯞꯇ ꯍꯥꯏꯇꯥꯔꯦꯅꯦ ꯃꯥꯟꯖ ꯌꯦꯕꯁꯤꯁꯨ ꯑꯗꯨꯝ ꯈꯔ ꯃꯣꯏ ꯂꯥꯏ ꯄꯥꯗꯤ ꯌꯥꯗꯗꯅ ꯂ꯭ꯂꯥꯏꯟ ꯁꯨꯠꯇ ꯉꯥꯡꯕꯗꯤ ꯌꯥꯗꯕꯅꯤꯅ ꯍꯥꯏꯕꯗꯤ ꯊꯤꯖꯤꯟꯕ ꯑꯃ ꯆꯪꯉꯤꯗ ꯅ ꯁꯤꯗꯩ ꯁꯤ ꯑꯣꯏꯔꯛꯑꯒ ꯀꯔꯤ ꯇꯥꯏ ꯁꯤꯁꯤꯒ ꯍꯥꯏꯕ ꯑꯃ ꯆꯪꯏ ꯍꯥꯏꯕꯗ ꯇꯅ ꯍꯣꯠꯄ ꯍꯥꯏꯌꯦꯅ ꯑ ꯑꯩꯈꯣꯏꯒꯤ ꯆꯄꯥ ꯑ ꯅꯝꯕꯩ ꯇꯥꯏꯞꯁꯤꯗꯤ ꯌꯥꯄꯣꯠꯇꯦꯕ ꯑꯗꯨꯃꯥꯏꯅ ꯇꯧꯗꯅ ꯃꯣꯏꯁꯨ ꯈꯔ ꯉꯥꯡꯕ ꯀꯥꯠꯇꯨꯒꯤ ꯃꯇꯥꯡꯗ ꯃꯣꯏꯅ ꯍꯦꯟꯅ ꯎ ꯀꯃꯥꯏꯅ ꯇꯧꯔ ꯀꯩꯅꯣ ꯇꯧꯅꯤꯒꯦ ꯍꯥꯏꯕꯁꯦ ꯍꯅꯥꯕꯗꯤ ꯆꯪꯉꯗ ꯁꯦꯟ ꯇ ꯍꯥꯏꯁꯦ ꯑꯔꯥꯕꯗꯤ ꯅꯠꯇꯦ ꯋꯥ ꯋꯥ ꯗꯤ ꯌꯥꯀꯣꯠꯇꯦꯗ ꯈꯪꯗꯦ ꯑꯩꯁꯨ ꯀꯔꯤ ꯇꯧꯁꯤꯒꯦꯅ ꯀꯟꯅ ꯊ ꯐꯤ ꯑꯣꯏ ꯑꯩꯅ ꯇꯧꯁꯤꯔꯥ ꯑꯩꯈꯣꯏꯒꯤ ꯃꯅꯤꯄꯨꯔꯒꯤ ꯍꯦꯟꯂꯨꯝꯒꯤ ꯃꯅꯤꯄꯨꯔ ꯍꯧꯖꯤꯛꯀꯥꯟꯗꯤ ꯏꯌꯣꯡꯒꯤ ꯐꯤ ꯀꯥꯏꯅ ꯌꯥꯝ ꯇꯧ ꯁꯦꯠꯅꯔꯛ ꯏꯅꯩꯗꯅ ꯃꯅꯤꯄꯨꯔꯔꯤꯒꯤꯗꯤ ꯃꯅꯤꯄꯨꯔꯒꯤꯁꯨꯦ ꯏꯌꯣꯡ ꯐꯤ ꯀꯥꯏꯅ ꯇꯧꯔꯒ ꯑꯗꯨꯒꯅ ꯊꯥꯏꯅꯗꯤ ꯀꯌꯥꯕꯨ ꯏꯁꯩꯦ ꯁꯛꯄꯗꯤ ꯍꯧꯖꯤꯛꯀꯥꯟ ꯌꯥꯝꯅ ꯁꯦꯠꯅꯔꯦꯕ ꯃꯅꯥꯖꯤꯤꯡꯒꯥꯏꯒ ꯁꯨ ꯁꯨꯠ ꯌꯥꯝ ꯁꯤꯟꯅꯕꯤ ꯇꯧꯅꯔꯦꯗꯅ ꯑꯗꯣ ꯁꯥ ꯃꯩ ꯁꯥꯕꯗꯒꯤ ꯂꯧꯔꯒ ꯑꯗꯒꯤ ꯀꯂꯦꯛꯁꯟ ꯇꯧꯔꯒ ꯏꯁꯥꯒꯤ ꯑꯣꯏꯅ ꯍꯥꯡꯕꯥ ꯑꯗꯩꯗꯤ ꯄꯨꯂꯞ ꯄꯨꯂꯞ ꯂꯧꯊꯔꯒ ꯂꯩꯗꯅꯥ ꯏꯁꯗ ꯍꯧꯗ‌ꯣꯡ ꯀꯟꯅ ꯈꯣꯡꯉꯤꯅꯤ ꯍꯦ ꯂꯟꯂꯩꯕꯤꯔꯣ ꯂꯩꯕꯤꯗꯨꯕꯨ ꯈꯔ ꯐꯔꯕꯣ
ꯐꯔꯦ
ꯑꯣ
ꯃꯥ ꯈꯔ ꯐꯔꯦ ꯂꯥꯏꯌꯦꯡꯕꯗꯒꯤ ꯗꯤꯄꯥꯃꯦꯟ ꯂꯩꯔꯝꯕ ꯑꯗꯒꯤ ꯃꯥ ꯂꯥꯛꯥꯏꯌꯦꯡ ꯊꯣꯛꯑꯦ
ꯍꯤꯗꯥꯛꯇ ꯀꯩꯀꯥꯗꯤ ꯀꯥꯕ ꯈꯣꯠꯄ ꯇꯧꯔꯕꯣ
ꯍꯤꯗꯥꯛ ꯀꯩꯀꯥꯁꯦ ꯍꯧꯖꯤꯛꯀꯥꯟꯗꯤ ꯀꯥꯞꯇ꯭ꯔꯦ ꯚꯦꯛꯁꯤꯟ ꯀꯥꯄꯤ ꯃꯥ ꯃꯁꯥ ꯁꯥ ꯈꯤꯇꯪ ꯐꯒꯠꯂꯛꯑꯦ ꯍꯌꯦꯡ ꯍꯟꯤꯠ ꯀꯥꯄꯅꯤ
ꯎꯝ ꯑꯗꯨ ꯂꯥꯏꯅꯥꯗꯨ ꯁꯥꯊꯤꯕꯅꯤꯅꯦ ꯃꯣꯏꯒꯤ ꯑꯥ ꯑꯣꯕꯤ ꯐꯥꯏꯕꯤ ꯇꯧꯕ ꯂꯥꯏꯅꯥꯗꯣ
ꯁꯥꯊꯤ ꯁꯥꯊꯤ ꯁꯥꯊꯤ ꯍꯧꯖꯤꯛꯀꯥꯟ ꯍꯧꯗꯣꯡ ꯗꯨꯔꯥ ꯇꯨꯈꯩ ꯅꯥꯔꯤ
ꯑꯗꯨꯅꯤ ꯑꯗꯨ ꯑꯗꯨ ꯂꯩꯅꯔꯁ ꯀꯃꯥꯏꯅ ꯇꯧꯕꯅꯣ ꯈꯪꯗꯦ ꯅꯥꯕꯨ ꯅꯥꯔꯛꯑꯗꯤ ꯌꯥꯝ ꯆꯦꯛꯁꯤꯟꯅꯕ ꯃꯔꯣꯝ ꯇꯥꯏꯌꯦꯀꯣꯂ ꯂꯩꯕꯤꯗꯣ ꯆꯦꯛꯁꯤꯟꯈꯤꯕꯒꯤ ꯍꯤꯡ ꯑꯃꯔꯣꯝꯗ ꯍꯤꯡꯕꯒꯨꯝꯕꯅꯦ ꯃꯣꯏ ꯗꯣꯛꯇꯔꯁꯤꯡꯅꯁꯨ ꯍꯥꯏꯗ꯭ꯔꯅꯦ ꯅꯥꯏꯟꯇꯤ ꯐꯥꯏꯚ ꯄꯥꯔꯁꯦꯟꯗꯤ ꯀꯔꯤ ꯁꯤ ꯍꯥꯏꯕ꯭ꯔꯥ ꯍꯥꯞꯥ ꯄꯥꯔꯁꯦꯟ ꯈꯛ ꯍꯤꯡꯉꯦ ꯍꯥꯏꯗꯣ ꯑꯗꯨꯅꯦꯕ ꯀꯤꯖꯩꯌꯦꯕ
ꯃꯥꯅꯦ ꯃꯣꯏ ꯍꯥꯏꯗꯗꯤ ꯑꯉꯥꯡꯗꯧꯅ ꯁꯦꯟꯅꯒꯗꯕꯅꯤ ꯑꯉꯥꯡꯗꯧꯅ ꯁꯦꯟꯅꯗ꯭ꯔꯗꯤ ꯃꯣꯏꯗꯤ ꯍꯤꯡꯕꯒꯤ ꯆꯥꯟꯁꯦꯁ ꯌꯥꯝꯅ ꯅꯦꯝꯃꯤ ꯍꯥꯏꯕ
ꯎꯝ ꯎꯝ ꯅꯅꯦ ꯍꯨꯏꯗꯁꯨ ꯍꯨꯏꯒꯤꯅ ꯑꯃꯨꯛ ꯈꯔ ꯐꯕ꯭ꯔꯥ ꯈꯪꯗꯦ ꯍꯨꯏꯒꯤꯅ
ꯀꯥꯏ ꯐꯕꯅꯣ ꯍꯨꯏꯁꯨꯨ ꯗ‌ꯣꯔꯥ ꯇꯨꯔꯤꯅꯤ
ꯑꯣ ꯑꯗꯨꯒꯤ ꯂꯩꯅꯥꯁꯦ
ꯎꯝ
ꯑꯁꯕꯤꯔꯅꯤꯌꯦ ꯑꯗꯥ
ꯊꯥꯏꯅ ꯍꯧꯖꯤꯛ ꯇꯕꯨ ꯍꯧꯖꯤ ꯐꯠꯇꯕꯁꯤ ꯂꯥꯏꯅꯥꯅꯤ ꯈꯪꯉꯕꯅꯤꯅ ꯊꯥꯏꯅ ꯉꯜꯂꯤꯉꯩ ꯃꯇꯝꯗ ꯁꯤꯂꯥꯏꯅ ꯑꯅꯤ ꯈꯪꯗ꯭ꯔꯤꯉꯩꯗ ꯄꯪꯁꯤꯗ ꯁꯤꯕ ꯍꯨꯏꯁꯦ ꯑꯣ ꯐꯕ ꯑꯣ ꯐꯥꯏꯕ ꯑꯣ ꯐꯥꯏꯕ ꯇꯧꯔ ꯑꯥ ꯑꯣ ꯑꯣ ꯐꯥꯏꯕ ꯑꯣ ꯐꯥꯏꯕ ꯇꯧꯔꯒ
ꯁꯤꯕꯖꯥꯠꯅꯤꯗ ꯐꯥꯎ ꯅꯠꯇ꯭ꯔꯥ ꯑꯗꯨꯅꯦ ꯑꯩꯈꯣꯏ ꯁꯦꯝꯦꯝꯁꯨ ꯏꯁꯀꯤꯟꯒꯤ ꯀꯩꯅꯣ ꯀꯩꯅꯣ ꯇꯧꯋꯦ ꯍꯥꯏꯗꯣ
ꯍꯣꯏ ꯃꯤꯗꯁꯨ ꯑꯅꯧ ꯑꯅꯧꯕ ꯑꯅꯥꯕ ꯃꯌꯥꯝ ꯂꯥꯛꯁꯜꯂꯤꯗꯅ
ꯎꯝ ꯀꯣꯔꯣꯅꯥ ꯀꯃꯥꯏꯅ ꯂꯥꯛꯈꯤꯕꯣꯅ ꯇꯧꯈꯤꯕꯣ ꯏꯃꯥꯏ ꯀꯣꯔꯣꯅꯥ ꯃꯇꯝꯗꯒꯗꯤ ꯏꯃꯥꯏ ꯌꯥꯝ ꯊꯤ ꯋꯥꯈꯤꯍꯦ ꯅꯤꯡ ꯉꯅꯩꯇꯅ ꯑꯣ ꯐꯅꯤꯀꯣ ꯃꯗꯨꯒꯤ ꯂꯥꯏꯅꯥꯗꯨꯠꯇ꯭ꯔꯣ ꯃꯤ ꯄꯨꯝꯅꯃꯛ ꯀꯩꯅꯣ ꯇꯧꯅꯕꯗꯣ
ꯀꯣ
ꯃꯥꯡꯈꯤ ꯑꯗꯨꯝ ꯁꯟꯗꯣꯛꯄ ꯑꯗꯨꯝ ꯐꯔꯛꯑꯦ ꯃꯣꯏ ꯚꯦꯛꯁꯤꯟꯅꯦꯅ ꯕꯨꯁꯇꯔꯅꯦꯅ ꯀꯩꯩꯅ ꯀꯥꯞꯈꯤꯗꯅ ꯑꯃꯥꯏ ꯇ ꯑꯣꯏꯗ ꯑꯩꯗꯤ ꯑꯗꯨ ꯍꯤꯗꯥꯛꯇꯨꯕꯨ ꯀꯥꯞꯈꯤꯕꯗꯒꯤ ꯂꯣꯛ ꯂꯥꯏꯍꯥꯎ ꯀꯥꯏꯅ ꯂꯣꯛ ꯂꯥꯏꯍꯥꯎ ꯅꯥꯕ ꯈꯣꯠꯄ ꯀꯥꯏꯗꯣ ꯑꯃ ꯇꯧꯈꯤꯗ꯭ꯔꯦꯅꯦ ꯎꯁꯗ ꯀꯥꯄꯗꯒꯦ
ꯇꯧꯗ꯭ꯔꯦ ꯑꯗꯨ ꯀꯩꯒꯤꯅꯣ ꯐꯪꯗꯣꯏꯅꯦ ꯃꯣꯏꯗꯣ ꯈ꯭ꯋꯥꯏ ꯀꯟꯕ ꯑꯃꯨ ꯀꯥꯞꯈꯤꯕꯗꯒꯤꯩ ꯆꯪꯉꯝꯗ꯭ꯔꯕ ꯀꯩꯅꯣ ꯂꯩꯍꯧꯗ꯭ꯔꯦ
ꯑꯣ ꯍꯗꯦ ꯋꯥ ꯑꯗꯨꯅꯦ ꯄꯩꯁꯥꯒꯨꯝꯕ ꯑꯝꯇꯪ ꯇꯥꯅꯤꯡꯉꯦ ꯑꯩꯁꯦ ꯏꯀꯝ ꯈꯔ ꯂꯥꯛꯄ ꯌꯥꯕ ꯑꯃꯝꯇꯪ ꯐꯦꯂꯤꯗꯣ ꯐꯦꯂꯤꯁꯦ ꯁꯨꯝ ꯏꯃꯥ ꯕꯕꯥꯗꯪ ꯑꯩꯈꯣꯏꯁꯨ ꯄꯩꯁꯥꯗ ꯅꯤꯔ ꯅꯤꯔ ꯇꯧꯕꯁꯨ ꯑꯋꯥꯠꯄꯗꯣ ꯂꯥꯛꯑꯦꯕ ꯂꯥꯛꯄ ꯀꯥꯟꯗꯗꯤ ꯆꯥꯏ ꯈꯔ ꯊꯣꯛꯆꯕ ꯍꯥꯏꯗꯨꯅ
ꯐꯔꯤꯅꯤ ꯀꯩꯅꯣ ꯎꯝ
ꯍꯣꯝ ꯇꯤꯨꯇꯔꯒꯨꯝꯕ ꯆꯠꯂ ꯍꯣꯝ ꯇꯤꯦꯇꯔ ꯍꯧꯖꯤꯛꯀꯥꯟꯗ ꯄꯩꯁꯥ ꯀꯌꯥ ꯄꯤ ꯀꯌꯥꯒꯗꯧꯅꯕ ꯈꯪꯗꯦ
ꯂꯤꯁꯤꯡ ꯃꯉꯥ ꯃꯉꯥꯗꯤ ꯂꯧꯋꯦ ꯍꯥꯏ ꯏꯃꯥꯟꯅꯕꯤ ꯆꯠꯄꯒ
ꯆꯍꯤꯁꯤꯡ ꯃꯉꯥ ꯃꯉꯥ ꯑꯃꯣ
ꯎꯝ ꯎꯃꯃꯝꯗ
ꯁ ꯐ꯭ꯔ ꯑꯃꯗꯗꯥ
ꯎꯝ ꯃꯥ ꯑꯅꯤꯈꯛ ꯇꯥꯛꯑꯦ ꯂꯤꯁꯤꯡ ꯇꯔꯥ ꯂꯧꯋꯦ ꯑꯗꯨ ꯅꯗ ꯃꯤ ꯑꯍꯨꯝꯈꯛ ꯇꯥꯛꯑꯦ ꯂꯤꯁꯤꯡ ꯇꯔꯥꯃꯉꯥ ꯂꯧꯋꯦ ꯃꯥ ꯅꯣꯡꯃꯗ ꯇ꯭ꯌꯨꯇꯔ ꯑꯍꯨꯝ ꯆꯠꯂꯦ
ꯏꯁꯁ ꯃꯥꯗꯤ ꯌꯥꯝ ꯐꯪꯉꯤꯅꯦ ꯑꯗꯨꯗꯤ ꯁꯤꯡ ꯃꯅ ꯑꯃꯅ ꯇꯝꯄꯥꯛ ꯇꯝꯄꯥꯛ ꯍꯖꯦꯠꯅꯃꯥꯟꯅꯕꯤ
ꯎꯝ ꯎꯝ ꯆ
ꯍꯪꯅꯦ ꯑꯗꯨꯗꯤ ꯌꯥ ꯑꯗꯨ ꯃꯥ ꯀꯩꯅꯣ ꯑ ꯃꯇꯝꯕꯨ ꯂꯩꯖꯥꯔꯣ
ꯂꯩꯇꯦ ꯃꯥ ꯀꯩꯅꯣꯗꯒꯤ ꯄꯨꯡ ꯄꯨꯡ ꯑꯍꯨꯝꯗꯒꯤ ꯅꯨꯡꯗꯥꯡ ꯄꯨꯡ ꯇꯔꯦꯠꯐꯥꯎ
ꯑꯣ ꯑꯁ ꯑꯗꯨꯗꯤ ꯌꯥꯝ ꯐꯪꯉꯤꯅꯦ ꯑꯗꯨꯃꯥꯏꯅ ꯑꯗꯨ ꯆꯞꯄꯅ ꯐꯔꯠꯇ꯭ꯔꯥ ꯈꯪꯗꯦꯅꯦ ꯑꯗꯣ ꯑꯗꯣ ꯍꯥꯏꯕ ꯍꯥꯏꯕꯅꯤ ꯃꯣꯏꯅ ꯑꯦ ꯍꯣꯝ ꯊꯤꯨꯇꯔ ꯀꯧꯖꯔꯤ ꯈꯣꯠꯆꯔꯤ ꯀꯥꯏꯅ ꯀꯧꯔꯛꯇ꯭ꯔꯗꯤ ꯑꯃꯨꯛ ꯑꯗꯨ ꯆꯣꯡꯒꯦꯔꯥꯅꯤꯗꯣ
ꯑꯗ ꯑꯃꯨ ꯑꯃꯨꯛ ꯑꯃꯨꯛ ꯆꯠ ꯂꯄ ꯍꯧꯈ꯭ꯔꯗꯤ ꯃꯔꯤ ꯃꯔꯤ ꯑꯗꯨꯝ ꯇꯧꯕꯅꯤꯗ ꯑꯗꯣ ꯀꯩꯅꯣ ꯇꯧꯔꯒꯦ ꯑꯩ ꯑꯩ ꯍꯜꯂꯛꯄꯒꯤ ꯀꯩ ꯀꯩꯅꯣ ꯈꯔꯥ ꯆꯥꯥꯁꯟꯒꯦ ꯋꯥꯁꯨ ꯋꯥꯔꯦ ꯐꯣꯟ ꯑꯃꯨꯛ ꯇꯧꯔꯛꯀꯦ ꯎꯝ ꯎꯝ ꯊꯝꯃꯦ ꯊꯝꯃꯦ
ꯑꯥ